ꯍꯜꯂꯣ
ꯀꯩꯅꯣ ꯅꯣꯛ ꯏꯗꯣ ꯃꯔꯝ ꯂꯩꯇꯅ
ꯅꯣꯛꯅꯤꯡꯕ ꯃꯔꯝ ꯂꯩꯇ꯭ꯔꯗꯤ ꯅꯣꯛꯄ ꯌꯥꯗ꯭ꯕꯔꫭ
ꯍꯣꯏ ꯌꯥꯗꯦ ꯑꯉꯥꯎꯕꯗꯤ ꯍꯥꯏꯔꯅꯤ
ꯍꯥꯏꯒꯦ ꯍꯥꯏꯁꯅꯨꯗ ꯅꯣꯝꯅꯤꯡꯉꯗꯤ
ꯅꯣꯛꯎꯨ ꯅꫭꯛꯎꯨ ꯅꫭꯛꯄꯗ ꯁ‌ꯦꯜ ꯇꯤꯡꯒꯗꯕ ꯄꫭꯠ ꯅꯠꯇ‌ꯦ
ꯎꯝ
ꯑ
ꯄꯩꯁꯥ ꯄꯤꯔꯒ ꯅꯣꯛꯑꯗꯤ ꯅꯣꯛꯄꯗꯤ ꯌꯥꯗꯦꯕ
ꯎꯝ ꯑꯥ ꯀꯩꯗꯧꯔꯝꯃꯤꯅꯣ
ꯀꫭꯏꯆꯠ ꯆꯠꯂꯤ ꯀꫭꯏꯆꯠ ꯆꯠꯂꯤ
ꯀꯩꯒꯤ
ꯀꯝ ꯇꯧꯗ‌ꯦ
ꯊꯤꯐꯥꯏꯅꯤꯡꯕꯩꯔꫭ
ꯌꯥꯏꯗ
ꯐꯒꯤꯇꯧꯅꯤꯍ‌ꯦ
ꯑꯦ ꯀꯥꯎꯕ ꯀꯥꯎꯋꯤ ꯉꯁꯤꯒꯤ ꯑꯩ ꯊꯤ ꯐꯥꯏꯗꯔꯤ
ꯑꯁ ꯂꫭꯏꯔꯝꯃꯅꯤ ꯄꯨꯛꯇꯨꯗꯤ
ꯎꯝ
ꯎꯝ
ꯍ‌ꯦ ꯋꯔꯕꫭ
ꯑꯧ ꯋꯔꯦ ꯉꯁꯥꯏꯗꯨ ꯆꯦꯡ ꯂꯧꯕ ꯂꯥꯛꯄ ꯑꯁ ꯕ‌ꯦꯛ ꯆꯥꯝꯃꯒ ꯇꯔꯥ ꯃꯪꯉꯥ ꯑꯁ ꯑꯗꯨ ꯁꯪꯕꯗ ꯏꯃ ꯏꯃ ꯑꯗꯨ ꯀꯥꯎꯕ ꯇꯧꯕꯗ ꯃꯁꯤꯡ ꯊꯤ ꯁꯤꯤꯗ ꯑꯩ ꯅꯥꯇꯣꯡ ꯅꯥꯇꯣꯟꯁꯦ ꯐꯨꯜꯕ꯭ꯔꯥ
ꯎꯝ
ꯉꯁꯥꯏ ꯆꯦꯡ ꯀꯩꯅꫭ ꯇꯧꯔꯨꯕꯩꯅ‌ꯦ ꯎꯝ ꯑꯥ ꯑꯗꯨ ꯅꯪꯅ ꯈꯔ ꯈꯔ ꯌꯦꯡꯁꯤꯟꯕꯤꯌꯣ
ꯃ‌ꯦꯟꯁꯤꯟꯕ ꯇꯥꯔ‌ꯦꯗꯅ
ꯑꯧ ꯌ‌ꯦꯡꯁꯤꯟꯕꯤꯌꯨꯀꫭ
ꯌꯦꯡꯁꯤꯟꯅꯕ ꯃꯤ ꯂꯩ ꯍꯥꯏꯅ ꯊꯑꯣꯏꯗꯔꯗꯤ ꯃꯁꯥꯅ ꯊꯧꯑꯣꯗ꯭ꯔꯗꯤ ꯈꯪꯗꯔꯦ ꯑꯩꯁꯨ
ꯌ‌ꯦꯡꯁꯤꯟꯗꯨꯕ ꯂꯩꯔꯗꯤ ꯀꯔꯤꯒꯤ ꯊꯧꯁꯥꯗꯣꯔꯤꯒꯦ
ꯂꯩꯔꯤꯅ
ꯂꯩꯕꯩ ꯅꯠꯇꯔꯣ ꯊꯧꯁꯗꯔ꯭ꯤꯁꯦ
ꯍꯤ ꯍꯤ
ꯆꯨꯝꯕꯔꯣ ꯑꯩꯅ ꯍꯥꯏꯁꯦ ꯅꯪ ꯂꯩꯕꯩꯅꯠꯇꯔꯣ ꯊꯧꯁꯥꯗ꯭ꯔꯤꯁꯦ ꯍꯥꯏꯕ ꯀꯩ
ꯑꯗꯨ ꯑꯣꯏꯔꯁꯨ
ꯑꯗꯨꯏ ꯑꫭꯏꯁꯨ ꯀꯩꯗꯧꯔꯕ
ꯑꯗꯨ ꯑꫭꯔꯁꯨ ꯌꯥꯗ‌ꯦ
ꯑꯦ ꯌꯥ
ꯅꯪ ꯌꯥꯔꯁꯨ ꯑꯩꯗꯤ ꯌꯥꯗꯦ
ꯏꯁ ꯅꯪ ꯌꯥꯔꯁꯨ ꯀꯔꯤ
ꯐꯒꯤ ꯇꯥꯏꯞꯇꯥ
ꯑꯩ ꯅꯪꯒꯤ ꯄꯥꯎ ꯌꯥꯝ ꯇꯥꯖꯥꯅꯤ ꯀꯣ ꯖꯥꯠ ꯖꯥꯠ ꯌꯥꯝ ꯇꯥꯖꯅꯤ ꯇꯧꯕ
ꯀꯩꯅꯣ ꯅꯪ ꯉꯥꯎꯔꯕꯣ ꯑꯩ ꯑꯩꯕꯨ ꯉꯥꯎꯕꯤꯗꯧꯅ
ꯑꯩ ꯁꯥꯎꯅꯤꯡꯉꯛꯑꯦ ꯍꯧꯖꯤꯛ
ꯁꯥꯎꯈꯤꯅꯨꯍꯦ ꯇꯨꯝꯂꯝꯗꯥꯏꯗ ꯁꯥꯎꯕꯥꯁꯤ ꯀꯌꯥ ꯍꯥꯥ
ꯂꯥꯛꯑꯣꯗ ꯅ ꯉꯝꯃꯗꯤ
ꯑꯁ ꯑꯩꯗꯤ ꯍꯦꯛ ꯂꯥꯛꯑꯗꯤ ꯅꯪ ꯑꯩ ꯉꯝꯖꯔꯣꯏꯗ
ꯏꯁ
ꯏꯁ ꯏꯁ ꯍꯥꯏꯔꯀꯅꯣ ꯐꯨꯗꯧꯔꯤꯕꯥ ꯅꯡꯁꯦ
ꯉꯝꯕꯨ ꯉꯝꯒꯗꯔꯥꯅꯦ
ꯉꯝꯅꯤꯀꯩꯅꯣ
ꯉꯝꯃꯗꯤ ꯂꯛꯑꯣꯅꯦ
ꯉꯝꯕꯨ ꯉꯝꯃꯗꯤ
ꯅꯣꯡꯃ ꯅꯪꯒ ꯑꯩꯒ ꯊꯦꯡꯅꯒꯅꯤꯗꯅ ꯁꯣꯏꯗꯅ
ꯑꯣ
ꯑꯗꯨꯗ ꯑꯣꯏꯅꯥ ꯐꯨ ꯇꯥꯔꯦ ꯅꯡ
ꯁꯣꯏꯗꯅꯗꯤ ꯊꯦꯡꯅꯅꯦꯕ ꯑꯗꯨꯝ ꯉꯝꯕ꯭ꯔꯥ ꯉꯝꯗꯕ꯭ꯔꯥꯗꯤ ꯌꯦꯡꯅ ꯇꯥꯔꯦꯗꯅ ꯑꯗꯨꯗꯤ
ꯍꯣꯏꯅꯦ ꯉꯝꯕꯨ ꯉꯝꯃꯗꯤ ꯅꯪ ꯑꯆꯥꯄꯣꯠ ꯂꯣꯏꯕꯤꯒꯦ ꯍꯥꯏꯕ꯭ꯔꯣ
ꯅ ꯆꯄꯣꯠ ꯈꯛꯇꯥꯅꯠꯇꯦ ꯑꯄꯥꯝꯕꯥ ꯂꯣꯏ ꯄꯤꯍꯟꯗꯨꯏꯅꯤ
ꯏꯁꯁ ꯌꯥꯝ ꯄꯥꯜꯂꯦ ꯀꯩꯗꯧꯈ꯭ꯔꯦ ꯊꯥꯖꯩꯗ
ꯍꯥꯥ
ꯊꯥꯖꯩꯕ ꯊꯥꯖꯩꯕ
ꯎꯝ
ꯑꯍꯥ
ꯑꯆꯨꯝꯕ ꯉꯥꯡꯉꯥꯗꯤ ꯊꯖꯒꯗꯅꯕꯅꯤ
ꯍꯣꯏ ꯍꯥ ꯀꯩꯅꯣ ꯍꯥꯀꯝ ꯆꯟꯂꯤꯁꯤꯅꯥ
ꯌꯥꯝ ꯇꯨꯝꯅꯤꯉꯥꯕꯣ
ꯅꯠꯇꯦ
ꯅꯥꯇꯣꯟꯁꯦ ꯌꯗꯦꯅꯦ
ꯊꯥꯡꯅ ꯀꯛꯊꯣꯛꯈ꯭ꯔꯁꯤꯔꯣ ꯑꯗꯨꯗꯤ
ꯑꯩꯁꯨꯣ ꯏꯪꯁꯨ ꯏꯪꯕꯒꯤꯅꯦ ꯍꯧꯖꯤꯛ ꯍꯦꯟꯅ ꯍꯧꯖꯤꯛꯁꯦ ꯍꯦꯟꯅ ꯍꯩꯅꯣ ꯅꯇꯣꯟ ꯐꯨꯟꯕ ꯃꯥꯜꯂꯦ
ꯐꯨꯜꯂꯗꯤ ꯃꯅꯨꯡ ꯆꯪꯕ ꯌꯥꯗ꯭ꯔꯕ ꯃꯕꯥꯅ ꯂꯩꯔꯨꯕꯗꯤ
ꯑꯁ ꯃꯅꯨꯡ ꯆꯪꯕꯗ ꯇꯤꯚꯤ ꯌꯦꯡꯅꯤꯡ ꯂꯞ ꯇꯧꯔꯦꯕ
ꯑꯣ
ꯀꯆ
ꯀꯨꯏꯔꯔꯣꯏ ꯅꯪ ꯑꯃꯨꯛ ꯇꯥꯎꯈꯤꯗꯕ
ꯑꯗꯨꯗꯤ ꯃꯁꯥ ꯇꯥꯕꯗ ꯇꯧꯗꯅꯕ ꯅꯪ ꯅꯪ ꯅꯪꯅ ꯇꯧꯔꯨꯗꯗ ꯈꯔ ꯈꯔ
ꯑꯩꯅ ꯇꯧꯔꯁꯨ ꯅꯪꯗꯤ ꯌꯥꯗ꯭ꯔꯒ
ꯁꯕꯤꯔꯣꯗꯅ
ꯎꯝ ꯑꯩꯗꯤ ꯉꯔꯡꯗꯩꯅ ꯁꯥꯎꯈ꯭ꯔꯦ ꯑꯗꯨꯝ
ꯈꯔ ꯁꯥꯔꯦ ꯑꯦ ꯁꯥꯎꯔꯦ
ꯎꯝ
ꯀꯌꯥꯝ ꯁꯥꯎꯔꯒꯦ
ꯌꯥꯝ ꯁꯥꯎꯈꯦꯖꯩ
ꯌꯥꯝ ꯁꯍꯜꯂꯦ
ꯁꯥꯎ꯭ꯔꯗꯤ
ꯉꯁꯤꯕꯩ ꯆ ꯑꯗꯃꯤꯕꯨꯅꯤꯗ ꯑꯗꯨ ꯑꯗꯨꯁꯨ ꯌꯥꯗ ꯀꯔꯦꯒꯣ
ꯈꯪꯗꯦ
ꯅꯨꯡꯁꯤꯕ ꯃꯤꯗ ꯅꯨꯡꯁꯤꯗꯕ ꯃꯤꯗ ꯀꯅꯥꯅꯁꯨ ꯋꯥꯔꯤ ꯁꯥꯔꯣꯏꯀꯣ ꯅꯨꯡꯉꯥꯏꯇꯕꯁꯨ ꯄꯨꯍꯜꯂꯣꯏ ꯁꯤ ꯀꯥꯎꯗꯕꯣ ꯐꯥꯏ
ꯅꯪ ꯅꯪ ꯕꯨꯀꯥꯎꯖꯦ ꯑꯗꯨ ꯐꯔꯦꯅꯦ
ꯍꯧꯖꯤꯛ ꯑꯩꯒꯤ ꯃꯤꯠꯇ ꯀꯔꯤ ꯎꯏꯔꯥ ꯈꯪꯕ꯭ꯔꯣ
ꯑꯦ ꯈꯪꯗꯦ
ꯇꯟꯅ ꯇꯟꯅꯄꯣꯏ
ꯀꯩꯩꯅ ꯍꯦ ꯍꯧꯖꯤꯛꯒ ꯉꯥꯏꯍꯥꯛ ꯂꯩꯔꯒ ꯋꯥ ꯇꯨ ꯂꯤꯆꯦꯗ ꯌꯥꯗ꯭ꯔꯦꯅꯦ ꯍ ꯍꯥꯏꯒꯤ ꯃ
ꯂꯥꯁꯇ ꯎꯏꯈꯤꯅꯤ ꯀꯅ
ꯃꯁꯥꯂꯅꯦ
ꯑꯣꯏꯕꯗꯤ ꯌꯥꯔꯦꯅ
ꯑꯁ ꯈꯪꯗꯦ ꯎꯝ ꯇꯨꯝꯅꯤꯡꯕꯗꯕ ꯍꯧꯔꯛꯏꯅꯦ ꯑꯩꯅ
ꯃꯥꯏ ꯇꯥꯔꯣ ꯑꯗꯨꯗꯤ
ꯑꯁ ꯃꯖꯥꯁꯨ ꯁꯋꯥꯏꯁ ꯌꯥ ꯇꯂꯦ ꯈꯔꯗ ꯏ ꯆꯦ ꯃꯥꯥꯏ ꯆ
ꯃꯥꯏ ꯇꯗꯥꯏꯔꯦ ꯈꯔ ꯐꯥꯕꯅꯦ ꯇꯨꯡꯕꯗ
ꯑꯗꯨꯒ ꯑꯩꯉꯣꯟꯗ ꯀꯔꯤꯝꯇ ꯐꯥꯎꯗꯦ ꯀꯔꯤꯝꯇ ꯀꯥꯟꯅꯗꯦ
ꯎꯝ ꯆꯤꯟꯊꯤꯅꯨ ꯇꯨꯝꯅꯤꯡꯕꯩꯅꯪ ꯍꯥꯏꯔꯛꯀꯅꯨꯗꯨꯗ
ꯎꯝ ꯑꯩ ꯀꯩꯅꯣ ꯍꯥꯏꯕꯤꯕ꯭ꯔꯥ
ꯍꯔꯅꯦ ꯀꯥꯕꯤꯔꯦ
ꯑꯩꯅꯒ ꯊꯃꯣꯏ ꯍꯦꯛ ꯊꯦꯡꯈ꯭ꯔꯕ ꯉꯍꯥꯛ ꯑꯣꯏꯔꯕꯤꯗꯤꯠ ꯄꯐꯥꯔꯣꯏ ꯁꯦꯀꯦꯟ ꯃꯤꯗꯤꯝꯃ ꯐꯔꯁꯦ ꯀ ꯃꯔꯤ ꯃꯔꯤꯗꯤ ꯌꯥꯝꯃꯟꯗꯦ ꯇꯔꯥꯃꯨꯛ ꯂꯩꯈ꯭ꯔꯗꯤ ꯑꯣꯏꯏꯔꯅꯤ ꯁ ꯁꯔ
ꯉꯁꯤꯗꯒꯤꯩꯗꯤ ꯅꯨꯡꯉꯥꯏꯅ ꯇꯨꯝꯗꯣꯏꯅꯤ ꯅꯪ
ꯑꯁ ꯅꯪꯅ ꯍꯦꯛ ꯆꯠꯈꯤꯕꯗ ꯑꯩꯁꯨꯇꯋꯥꯏꯗꯦꯅꯦ
ꯎ ꯑꯗꯨꯅ ꯍꯦꯟꯅ ꯐꯠꯇ꯭ꯔꯣ
ꯌꯥꯝ ꯆꯥꯛꯍꯟꯕꯤꯕꯗꯣ ꯅꯪꯅ
ꯀꯩ ꯆꯥꯛꯈꯜꯂꯒꯦ ꯍꯥꯏꯁꯦ
ꯑꯁ ꯊꯃꯣꯏꯒꯁꯨꯦ ꯂꯣꯏ ꯀꯥꯏꯈ꯭ꯔꯦꯖ
ꯃꯥꯡꯖꯤꯗꯥ
ꯃꯥꯗ ꯇꯨ ꯀꯩꯅ ꯅꯪ ꯋꯥꯔꯤ ꯁꯥꯗꯣꯏ ꯂꯩ ꯑꯔꯨꯕ
ꯀꯩꯋꯥꯔꯤ
ꯂꯩ ꯍꯣꯏꯗꯣ
ꯀꯤꯕꯨ ꯀꯤꯁꯤ ꯂꯩꯔꯦ ꯇꯨꯝꯕꯅ ꯐꯗꯣꯏꯔꯥ ꯈꯪꯗꯦ
ꯁꯦ ꯑꯣ ꯂꯥꯛ ꯁꯦꯁꯟ ꯌꯦ ꯇꯧꯅ
ꯉꯝꯃꯗꯤ ꯂꯥꯛꯑꯣ ꯂꯥꯛꯄꯗꯨꯅꯦ ꯑꯩꯅ ꯉꯥꯏꯔꯤꯁꯦ
ꯎ
ꯂꯥꯛ ꯀ ꯁꯨꯡ ꯉꯝꯗ꯭ꯔꯣꯒꯣ
ꯑꯩꯩ ꯍꯧꯖꯤ ꯂꯥꯛꯖꯤ ꯎ
ꯂꯥꯛꯑꯣ ꯍꯥꯏꯔꯦꯗꯅ ꯑꯩꯁꯨ
ꯎꯝ ꯇꯦ
ꯀꯜꯂꯗꯤꯁꯨ ꯈꯪꯗ꯭ꯔꯦ
ꯀꯩꯗꯤꯗꯉꯣ
ꯅꯝꯖꯗ꯭ꯔꯦ ꯍꯒꯤ
ꯑ
ꯍꯦ ꯍꯇꯝ ꯀꯅꯤꯅ
ꯎꯝ
ꯐꯃꯨꯡꯗꯨ ꯃꯄꯥꯟꯗꯔꯣ
ꯃꯄꯥꯟꯗꯅꯦ ꯃꯄꯥꯟꯗ ꯑꯣꯏꯔꯁꯨ ꯇ ꯇꯅꯗꯤ ꯐꯃꯨꯡꯒ ꯊꯦꯡꯈꯨꯔꯗꯤ ꯏꯚꯥꯏ ꯑ ꯏꯊꯟꯗ ꯐꯒꯜꯊ ꯐꯒꯁꯤꯦ
ꯎꯝ
ꯑꯁ ꯑ
ꯉꯠꯇꯕ ꯉꯝꯗꯦ
ꯀꯕ꯫
ꯅꯪꯁ ꯉꯛꯇꯕ ꯉꯝꯗꯦꯕ
ꯍ ꯑꯗꯨꯗꯕꯨꯗꯤ ꯑꯗꯨꯕꯨꯗꯤ ꯑꯩꯅꯤꯗ
ꯑꯗꯨꯕꯨꯗꯤ ꯅꯪ ꯑꯣꯏꯔꯣꯏꯅꯤꯗꯅ
ꯁꯤꯅꯦ ꯅꯪ ꯅ ꯀ ꯌ ꯃꯒ ꯊꯣꯛ
ꯀꯕ
ꯅꯨꯡꯉꯥꯏꯇꯕꯗꯣ ꯅꯨꯡꯉꯥꯏꯇꯕꯗꯣ
ꯎꯝ ꯑꯗꯨ꯭ꯔꯗꯤ ꯎꯝ
ꯏꯕꯗꯂ ꯑꯒ ꯃꯕꯨꯆ ꯆꯦꯕꯗꯨꯣ
ꯎꯝ
ꯌꯥꯝ ꯅꯨꯡꯉꯥꯏꯖꯩ ꯍꯥꯏꯕ
ꯑꯗꯨꯗꯤ ꯑꯩꯈꯣꯏ ꯑꯝ ꯑꯝ ꯂꯩꯕ ꯂꯥꯛꯑꯣ ꯑꯗꯨꯗꯤ
ꯑꯁ ꯑꯁꯨ ꯇꯟ ꯂꯩꯅꯦ ꯊꯕꯛ ꯂꯩꯗꯅꯤꯅ
ꯁꯕꯣꯏ ꯌꯥꯝꯅꯕ ꯇ
ꯅꯩꯔꯝꯃꯅꯤ
ꯀꯔꯤꯕ
ꯍꯥꯥ
ꯀꯩꯅꯣ
ꯅꯪ ꯍꯧꯖꯤꯛ ꯍꯥꯏꯗ ꯀꯩ ꯍꯥꯏꯅꯣ ꯑꯩ ꯈꯪꯗ꯭ꯔꯦ ꯇꯥꯍꯧꯗ꯭ꯔꯦ ꯎꯏꯔꯨꯔ ꯃꯥꯜꯂꯦ
ꯎꯝ
ꯍꯥꯏ ꯑꯁ ꯇꯁꯦꯝꯗꯗꯤ ꯀꯌꯥꯅ ꯇ꯫
ꯇꯥꯖꯗꯤ ꯌꯥꯔ
ꯇꯥꯔ꯭ꯔꯗꯤ ꯅꯨꯡꯁꯤ ꯍꯥꯏ ꯃꯥꯜꯂ
ꯎꯝ ꯍꯝꯦ
ꯍꯝ
ꯍꯦ ꯀꯔꯤꯄꯨꯔꯥ
ꯌꯥꯝ ꯆꯤꯛꯑꯦ
ꯑꯩꯅ ꯊꯥꯔꯛꯏꯅꯦ
ꯐꯣꯟꯗꯁꯨ ꯈꯔ ꯊꯥꯔꯛꯎꯔꯣ꯫
ꯎꯝ
ꯌꯥꯔꯦꯅꯦ꯫
ꯎꯝ ꯊꯥꯕꯤꯔꯛꯀꯦ ꯈꯟꯗꯦ ꯆꯦꯕꯁꯤ ꯍꯟ ꯑꯩꯉꯣꯟꯗ ꯈꯛꯇ ꯆꯤꯛꯄꯁꯤ ꯅꯨꯡꯉꯥꯏꯇꯦ꯫ ꯊꯃꯣꯏ ꯌꯥꯝ ꯀꯥꯏ꯫ ꯑꯁ
ꯇꯔꯣ
ꯉꯁꯤꯁꯨ ꯇꯨꯝꯕ ꯌꯥꯒꯗ꯭ꯔꯥ ꯌꯥꯒꯗ꯭ꯔꯥ ꯑꯥꯎ
ꯑꯩꯗꯤ ꯌꯥꯅꯤ
ꯅꯪꯗꯤ ꯌꯥꯅꯤ
ꯍꯥꯥ
ꯀꯩꯗꯧꯕꯅꯦ ꯑꯁ ꯅꯪ ꯇꯨꯝꯒꯅꯣ ꯍꯥꯏꯗꯤ ꯇꯨꯝꯔꯣꯏꯗ
ꯏ ꯃꯥꯂꯦ
ꯑ
ꯌꯥꯝ ꯃꯥꯜꯂꯦ ꯌꯥꯝ ꯃꯥꯜꯂꯦ